ꯍꯜꯂꯣ
ꯕꯤꯁ꯭ꯋꯥꯔꯥꯏ
ꯑꯗꯣ ꯁꯤꯜꯄꯥ ꯍꯜꯂꯣ ꯇꯥꯕ꯭ꯔꯣ ꯀꯩꯅꯣ ꯅꯪ ꯌꯥꯝ ꯍꯔꯥꯎ ꯃꯥꯥꯜꯂꯦ ꯅꯪ ꯀꯩꯗꯧꯅꯣ
ꯑꯩꯩꯗꯣ ꯁꯣꯝꯗ ꯏꯃꯥꯟꯅꯕꯤꯈꯩꯒ ꯁꯣꯝꯗ ꯀꯩꯅꯣ ꯄꯨꯜꯂꯝꯕ ꯑꯗꯨꯗꯨꯒꯤ ꯁꯨꯝ ꯅꯣꯛꯅꯤꯡꯗꯅ ꯃꯣꯏꯒ ꯁꯨꯝ ꯅꯣꯛꯃꯤꯟꯅꯔꯝꯕꯅꯤꯗ
ꯀꯩ ꯍꯦꯟꯖꯥꯡ ꯆꯥꯔꯒꯦ ꯅꯨꯡꯉꯥꯏꯔꯤ
ꯏꯟꯖꯥꯡꯗꯨꯕꯨ ꯌꯦꯔꯨꯝ ꯊꯣꯡꯕ ꯑꯣꯏꯔ ꯃꯥꯜꯂꯦ
ꯑꯣ ꯃꯥꯅꯔꯦ ꯑꯗꯨꯗꯤ ꯑꯩꯈꯣꯏꯁꯨ ꯌꯦꯔꯨꯝ ꯊꯣꯡꯕ ꯆꯥꯏ
ꯀꯃꯥꯏ ꯀꯃꯥꯏ ꯂꯩꯔꯤꯒꯦ
ꯑꯁ ꯈꯪꯗꯦꯗ ꯂꯩꯔꯤ ꯑꯗꯨꯝ ꯁꯥꯕꯅꯁꯨ ꯁꯤꯗꯣꯔꯦ ꯁꯥ ꯑꯩ ꯍꯣꯁꯇꯦꯜꯗ ꯂꯩꯌꯦ ꯖꯤ ꯄꯤꯗ
ꯑꯣ ꯑꯩꯅ ꯔꯦꯟꯇ ꯂꯩꯕ
ꯑꯣ ꯅꯪ ꯀꯣꯂꯦꯖꯇꯤ ꯑꯗꯨꯝ ꯂꯥꯛꯄ ꯅꯠꯇ꯭ꯔꯣ
ꯀꯣꯂꯦꯖꯁꯦ ꯎꯝ ꯃꯔꯛ ꯃꯔꯛꯇ ꯑꯃꯨꯃꯨꯛ
ꯎꯝ ꯑꯦꯛꯖꯥꯝ ꯅꯨꯡꯉꯥꯏꯒꯤꯕ꯭ꯔꯣ
ꯍꯟꯗꯛ ꯑꯦꯛꯖꯥꯝꯖꯦ ꯎꯝ ꯗꯨꯝ ꯑꯗꯨꯝ ꯃꯦꯗꯤꯌꯝꯗ ꯅꯨꯡꯉꯥꯏꯖꯨ ꯅꯨꯡꯉꯥꯏ ꯅꯨꯡꯖꯨ ꯅꯨꯡꯉꯥꯏꯇꯦ ꯅꯪꯗꯤ ꯅꯨꯡꯉꯥꯏꯔꯝꯕ꯭ꯔꯥ
ꯑꯁ ꯑꯩꯖꯨꯅꯦ ꯅꯨꯡꯉꯥꯏꯒꯤꯗꯕ ꯄꯦꯄꯔ ꯌꯥꯝ ꯌꯥꯎꯏ ꯁꯦꯀꯤ ꯒꯥꯗꯨꯗꯤ ꯕꯦꯝꯃꯥ ꯒ꯭ꯌꯥꯟ ꯑꯝ ꯇꯥꯗꯦ
ꯈꯣꯏꯒꯤꯖꯨꯅꯤꯅꯦ ꯑꯍꯥꯟꯕ ꯍꯧꯔꯛꯄꯗꯗꯤ ꯅꯨꯡꯉꯥꯏꯔꯝꯗꯦꯕ ꯑꯔꯣꯏꯕꯒꯤꯗꯨꯗꯤ ꯅꯨꯡꯉꯥꯏ
ꯔꯦꯟꯇ ꯅꯪ ꯅꯣꯏ ꯃꯤ ꯀꯌꯥ ꯂꯩꯒꯦ
ꯑꯈꯣꯏ ꯑꯍꯨꯝ ꯂꯩꯌꯦ ꯏꯃꯥꯟꯅꯕꯤ ꯑꯃꯅ ꯄꯩꯁꯥꯅ ꯈꯣꯡꯖꯣꯝ ꯗꯒꯤ ꯇꯧꯔꯒ ꯂꯩꯃꯤꯟꯅꯩ ꯂꯩ ꯑꯩꯈꯣꯏ ꯍꯨꯝ ꯑꯗꯨꯖꯨ ꯑꯁ ꯂꯩꯕ ꯌꯥꯅꯤꯒ ꯌꯥꯔꯣꯏ ꯅꯨꯡꯕꯨꯗꯤ ꯅꯨꯡꯉꯥꯏꯑꯕ ꯑꯗꯣ ꯂꯣꯏꯅ ꯀꯩ ꯍꯥꯏꯇꯥꯔꯦ ꯑ ꯑꯦꯇꯦꯁꯅꯦꯕ ꯑꯩꯈꯣꯏ ꯀꯥꯗꯨꯖꯨ ꯑꯗꯒꯤ ꯅꯨꯡꯖꯨ ꯅꯨꯡꯉꯥꯏꯗꯨꯒ ꯑꯗꯣ ꯍꯧꯖꯤꯛꯁꯦ ꯂꯩꯕ ꯌꯥꯅꯤꯒ ꯌꯥꯔꯣꯏꯒ ꯇꯧꯕ ꯀꯨꯀꯤꯒꯤ ꯖꯒꯥ ꯑꯣꯏꯕꯅꯤꯅ
ꯑꯣ ꯐꯔꯛꯅꯤꯅꯦ ꯑꯗꯨꯗꯤ
ꯃꯥꯟꯅꯦ
ꯑꯗꯨ ꯌꯥꯔꯣꯏ ꯍꯥꯏꯔꯒꯅ ꯀꯣꯂꯦꯖꯀꯤ ꯍꯣꯁꯇꯦꯜꯗ ꯀꯣꯛ ꯂꯩꯔꯣ ꯂꯥꯛꯑꯣ ꯀꯗꯧꯔꯒꯦ ꯅꯨꯡꯉꯥꯏ ꯑꯗꯨꯝ
ꯍ ꯍ ꯑꯗꯨꯅꯦ ꯑꯩꯖꯨ ꯈꯜꯂꯤꯕꯅꯤ ꯀꯣꯂꯦꯖꯇ ꯂꯩꯔ
ꯊꯥꯔ ꯁꯦꯃꯦꯁꯇꯔꯗꯩꯗꯤ ꯑꯗꯨꯃꯥꯏꯅ ꯑꯣꯏꯅ ꯇꯧꯔꯣ ꯁꯥꯟꯅꯔꯤꯌꯦ
ꯍ ꯍꯤ ꯑꯩꯗꯤ ꯐꯣꯟꯗ ꯆꯞꯇꯅ ꯁꯥꯟꯅꯕ ꯌꯥꯗ꯭ꯔꯦ ꯎꯝ ꯐꯣꯟꯗ ꯆꯞꯇꯅꯅꯦ ꯁꯥꯟꯅ ꯌꯥꯗ꯭ꯔꯦ
ꯖꯨꯟꯒꯤ ꯁꯇꯥꯔ ꯂꯥꯏꯠ ꯂꯥꯛꯑꯕꯅꯦ
ꯎꯝ ꯈꯪꯗꯦꯗ ꯆꯪꯗꯕꯒ ꯀꯨꯏꯔꯦꯗ ꯑꯩ
ꯑꯩꯁꯨ ꯑꯦꯛꯖꯥꯝꯒ ꯂꯩꯕꯅꯤꯅ ꯄꯥꯛꯇꯤ ꯁꯥꯟꯅꯗꯦ ꯑꯗꯣ ꯉꯥꯡꯗꯦ ꯑꯃꯨꯛ ꯈꯔ ꯁꯨꯡ ꯉꯔꯥꯡꯗꯤ ꯊꯦꯡꯅ ꯀꯩꯅꯣ ꯑꯩ ꯁꯥꯟꯅꯕ ꯅꯨꯡꯗꯥꯡ ꯁꯥꯟꯅ ꯂꯩꯒꯦ ꯇꯨꯝꯗꯕꯩ
ꯍꯝ ꯅꯣꯏ ꯄꯨꯡ ꯀꯌꯥ ꯇꯨꯝꯍꯟꯒꯦ ꯅꯣꯏ ꯔꯨꯇꯤꯟꯒ ꯂꯩꯕ꯭ꯔꯕ ꯕꯣꯔꯗꯤꯡꯒꯤ
ꯇꯦꯗ
ꯂꯩꯇꯤ ꯍꯥꯏ ꯑꯣ ꯑꯗꯨꯝ ꯊꯣꯛꯅꯤꯡꯕ ꯃꯇꯝꯗ ꯎꯝ ꯊꯣꯛꯑꯁꯨ ꯑꯗꯨꯝ ꯊꯣꯛꯅꯤꯡꯕ ꯃꯇꯝ ꯎꯝ
ꯊꯣꯛ ꯊꯣꯛꯅꯤꯡꯕ ꯃꯇꯝꯗ ꯍꯥꯏꯁꯦ ꯊꯣꯛꯅꯤꯡꯕ ꯃꯇꯝꯗ ꯌꯥꯗ ꯗꯦꯍꯦ ꯄꯨꯡ ꯀꯩꯅꯣ ꯃꯉꯥ ꯐꯥꯎꯒꯤ ꯃꯅꯨꯡꯗ ꯆꯪꯉꯛꯀꯗꯕ ꯇꯔꯨꯛ ꯇꯔꯨꯛ ꯁ꯭ꯋꯥꯏ ꯍꯥꯏꯇꯥꯔꯦ ꯍꯣꯏ ꯇꯔꯨꯛ ꯄꯥꯎꯒꯤ ꯃꯅꯨꯡꯗ ꯍꯟꯖꯜꯂꯛꯀꯗꯕ ꯎꯝ ꯗꯨ ꯅꯨꯡꯗꯥꯡ ꯊꯣꯛꯄꯗꯤ ꯌꯥꯗꯦꯕ ꯀꯣꯏꯗꯣ ꯀꯩꯁꯨ
ꯆꯠꯄ ꯌꯥꯕ ꯅꯠꯇ꯭ꯔꯣ
ꯌꯥꯏ ꯌꯥꯏ ꯑꯗꯨꯕꯨꯗꯤ ꯑꯇꯩ ꯃꯇꯝꯗꯤ ꯑꯩꯈꯣꯏ ꯆꯠꯅꯤꯡꯕ ꯂꯣꯏ ꯆꯠꯄ ꯌꯥꯏꯗ ꯑꯗꯨꯗ ꯍꯥ ꯅꯨꯡꯗꯥꯡ ꯗꯣ ꯈꯛꯇꯪ ꯑꯗꯨꯒ ꯆꯠꯄꯗ ꯑꯩꯈꯣꯏ ꯊꯣꯛꯑꯝꯗꯥꯏꯗ ꯀꯩꯀꯩ ꯃꯤꯡ ꯆꯠꯀꯗꯕ ꯃꯐꯝ ꯀꯩꯀꯩꯗꯣ ꯑꯦꯟꯇ꯭ꯔꯤ ꯇꯧꯕꯤꯔꯝꯃꯅꯤ ꯑꯗꯨ ꯄꯨꯡꯒ ꯍꯜꯂꯛꯄ ꯃꯇꯝꯗ ꯑꯃꯨꯛ ꯏꯁꯟ ꯃꯅꯤ
ꯑꯣ
ꯅꯨꯡꯉꯥꯏꯌꯦ ꯑꯁ ꯑꯗꯨꯒꯅꯦ ꯏꯕꯦꯝꯃꯥ ꯏꯟ ꯖꯥꯡꯗꯤ ꯍꯥꯎꯇꯦ ꯍꯦ
ꯑꯁ ꯍꯥ ꯑꯗꯨꯒꯤ ꯈꯜꯂꯒꯅꯤꯅꯦ ꯑꯩꯅ ꯕꯣꯔꯗꯤꯡ ꯂꯩꯅꯤꯡꯗ꯭ꯔꯤꯁꯦ
ꯏꯟꯁꯥꯡꯁꯦ ꯌꯥꯝ ꯍꯥꯎꯇꯦ ꯍꯥꯢꯕ ꯅꯪꯕꯣ
ꯎꯝ ꯎꯝ ꯅꯣꯏꯒꯤ ꯀꯩꯅꯣ ꯀꯥꯥꯁꯦ ꯃꯤ ꯀꯌꯥ ꯀꯌꯥꯃꯨꯛꯀ ꯊꯝꯒꯦ
ꯑꯩꯈꯣꯏ ꯀꯥꯗꯨꯕꯨꯗꯤ ꯃꯤ ꯇꯔꯨꯛ ꯂꯩꯌꯦ ꯑꯗꯣ ꯃꯣꯏ ꯃꯤ ꯑꯅꯤ ꯂꯩꯕ ꯀꯥ ꯂꯩ
ꯑꯣ ꯑꯗꯨꯃꯥꯏꯅ
ꯅꯪ ꯆꯪꯒꯦ ꯍꯥꯏꯔꯗꯤ ꯑꯩꯈꯣꯏ ꯀꯥꯗ ꯂꯩ ꯁꯤ ꯂꯥꯛꯑꯣ ꯌꯥꯅꯤꯌꯦ
ꯑꯣ ꯑꯗꯨꯗꯤ ꯃꯤ ꯇꯔꯦꯠ ꯂꯩꯇꯥꯥꯔꯦ ꯎꯝ ꯍꯝ ꯍꯝ
ꯀꯥꯅꯦꯕꯀꯣ
ꯑꯣ
ꯑꯗꯨꯗꯅꯦ ꯑꯩꯈꯣꯏ ꯀꯥꯗꯣ ꯍꯧꯖꯤꯛ ꯃꯤ ꯇꯔꯨꯛ ꯁꯨꯗ꯭ꯔꯤꯕ
ꯑꯣ ꯑꯗꯣ ꯑꯩꯈꯣꯏꯁꯦ ꯂꯩꯅꯤꯡꯕ ꯀꯥꯗ ꯑꯗꯨꯝ ꯂꯩꯕ ꯌꯥꯕ꯭ꯔꯕ
ꯂꯩꯥ ꯂꯩꯅꯤꯡꯕ ꯀꯥ ꯍꯥꯏꯁꯦ ꯁꯣꯝ ꯅꯥꯀꯜꯂꯣꯝ ꯃꯣꯏ ꯕꯤ ꯖꯦ ꯄꯤꯒ ꯊꯪꯅꯩꯌꯦ ꯑꯩꯈꯣꯏ ꯍꯣꯁꯇꯦꯜꯗꯣ ꯅꯪ ꯈꯪꯕ ꯅꯠꯇ꯭ꯔꯣ ꯑꯗꯣ ꯕꯤ ꯖꯦ ꯄꯤꯔꯣꯝꯒꯤ ꯁꯥꯏꯠ ꯍꯣꯏ ꯕꯤ ꯖꯦ ꯄꯤꯔꯣꯝꯒꯤ ꯁꯥꯏꯗꯠꯇꯨꯗꯤ ꯑꯩꯈꯣꯏ ꯎꯝ ꯂꯩꯕꯁꯦ ꯌꯥꯗꯦꯕ ꯃꯦꯡ ꯍꯣꯏꯅ ꯍꯥꯏꯗꯤ ꯈꯥꯖꯤꯟ ꯈꯣꯠꯆꯟ ꯇꯧꯈꯤꯅꯤ ꯑꯗꯨꯒ ꯂꯩꯌꯣꯅ ꯑꯗꯨ ꯁꯣꯝꯅꯥꯀꯟꯒꯤ ꯀꯣꯂꯦꯖ ꯔꯣꯝ ꯊꯪꯕꯗꯣ
ꯑꯥ
ꯑꯗꯅꯦꯕ ꯑꯩꯈꯣꯏ ꯍꯧꯖꯤꯛ ꯂꯩꯔꯤꯁꯤꯅ
ꯑꯣ ꯑꯁꯣꯝꯅ ꯑꯣꯄꯦꯟ ꯑꯣꯏꯕꯗꯨꯗ ꯂꯛꯅꯔꯛꯀꯅꯤ ꯀꯩꯅꯣ ꯇꯧꯔꯛꯀꯅꯤ ꯁꯤ ꯁꯤꯅꯤꯅꯦ
ꯍꯣꯏ ꯑꯥ ꯃꯌꯥꯡ ꯃꯔꯛꯇꯨꯗ ꯀꯔꯤꯕꯨ
ꯑꯣ ꯍꯣꯏꯅꯦ ꯑꯃꯨꯛ ꯐꯤꯔꯣꯜ ꯍꯣꯡꯗꯣꯛ ꯍꯣꯡꯖꯤꯟꯒ ꯅꯨꯡꯉꯥꯔꯣꯏ
ꯎꯝ ꯍꯣꯏ ꯑꯗꯣ ꯎꯝ ꯄꯗꯥꯔ ꯅꯨꯡꯒꯨꯝꯕ ꯍꯥꯞꯄꯤꯔꯗꯤ ꯐꯗꯧꯕ
ꯃꯥꯅꯦ ꯃꯥꯅꯦ ꯑꯗꯨ ꯍꯥꯞꯄꯗꯤ ꯐꯗꯧꯕ
ꯒꯥꯔꯤ ꯃꯈꯣꯟꯒꯗꯤ ꯑꯁ ꯑꯗꯨ ꯁꯣꯝ ꯅꯥꯀꯟꯗ ꯑꯩꯈꯣꯏ ꯀꯣꯂꯦꯖꯀꯤ ꯑꯁꯣꯝ ꯅꯥꯀꯟꯗ ꯑꯃ ꯁꯥꯒꯠꯄꯗꯣ
ꯑꯥ
ꯑꯗꯨꯗꯁꯨ ꯀꯩꯅꯣ ꯇꯧꯕ ꯌꯥꯏ ꯍꯣꯁꯇꯦꯜꯗꯣ ꯑꯗꯣꯝꯗ ꯄꯨꯂꯞ ꯑꯣꯏꯍꯟꯅꯤ ꯀꯥꯏꯅꯁꯨ ꯍꯥꯏꯕꯅꯦꯕ ꯑꯗꯨ ꯍꯣꯁꯇꯦꯜꯅꯦ ꯀꯥꯏꯅ ꯑꯗꯨꯗ ꯍꯣꯡꯖꯜꯂꯗꯤ ꯈꯪꯗꯦ
ꯅꯪ ꯀꯩꯅꯣ ꯍꯥꯏꯁꯤꯕꯨ ꯑꯗꯣꯝꯗ ꯑꯗꯨꯗ ꯑꯆꯧꯕ ꯑꯃ ꯁꯥꯒꯠꯂꯤꯗꯣ ꯍꯣ
ꯍꯣꯏ ꯑꯥ ꯑꯗꯨꯗꯣ ꯍꯣꯁꯇꯦꯜ ꯑꯣꯏꯗꯣꯏꯅꯤꯌꯦ ꯏꯁ ꯑꯩꯅ ꯁꯣꯝꯗ ꯁꯣꯔꯣꯛ ꯃꯌꯥ ꯅꯛꯃꯜꯂꯦ ꯇꯜꯂꯦ ꯍꯥꯏ ꯀꯥꯟꯁꯤꯗ
ꯐꯖꯩ ꯍꯥꯕ ꯌꯥꯝꯅ
ꯃꯆꯨꯒꯗꯤ ꯍꯣꯏ ꯃꯆꯨꯒꯗꯤ ꯌꯥꯝ ꯐꯖꯕꯅꯦ ꯅꯥꯜꯂꯒ ꯍꯣꯁꯂꯦꯜꯅꯦ ꯀꯥꯏꯅ ꯀꯌꯥꯝ ꯀꯨꯏꯔꯒꯦ ꯌꯦꯡꯉꯣ ꯑꯗꯨꯗ ꯁꯥꯒꯠꯂꯛꯏꯗꯣ ꯖꯤꯄꯤ ꯍꯣꯁꯇꯦꯜꯅꯦꯅ
ꯀꯌꯥꯝ ꯀꯨꯏꯔꯒꯦ ꯍꯥꯏꯁꯦ
ꯀꯨꯏꯔꯕꯅꯦ ꯑꯗꯨ ꯁꯥꯒꯠꯂꯛꯄ
ꯎꯝ ꯑꯣ ꯍ
ꯎꯝ ꯑꯣꯜꯑꯦꯁ ꯀ ꯑꯗꯨ ꯈꯒ ꯂꯥꯛꯑꯣ ꯊꯦꯡꯅꯅꯕ
ꯍꯣꯏ ꯂꯥꯛꯀꯦ ꯌꯥꯗ ꯇꯧꯕꯅꯤ ꯅꯪꯕꯨ ꯇꯜꯂꯦ ꯍꯥꯏꯦꯕ ꯌꯥꯝꯅ ꯀꯣꯂꯦꯁ ꯆꯠꯄꯗ
ꯅꯪ ꯀꯩ ꯁꯞꯖꯦꯛꯅꯣ ꯂꯧꯔꯤꯁꯦ
ꯍꯣꯝ ꯁꯥꯏꯟꯁꯅꯦ
ꯎꯝ ꯅꯨꯡꯉꯥꯏꯕ꯭ꯔꯣ
ꯅꯨꯡꯉꯥꯏ ꯅꯨꯡꯉꯥꯏꯕ ꯑꯁ ꯄ꯭ꯔꯦꯛꯇꯤꯀꯦꯜꯅ ꯁꯤ ꯁꯤꯒꯦ ꯇꯧꯔꯤꯅꯤ ꯏꯕꯦꯝꯃ ꯍꯌꯦꯡꯁ ꯚꯤꯖꯤꯠ ꯆꯠꯇꯣꯏꯅꯦꯅ ꯇꯧꯕꯅꯦ ꯀꯛꯆꯤꯡꯗ
ꯑꯣ ꯀꯛꯆꯤꯡꯗ
ꯎꯝ
ꯅꯨꯡꯉꯥꯏꯌꯦ ꯑꯗꯨꯗꯤ
ꯀꯛꯆꯤꯡꯗ ꯎꯃ ꯅꯨꯡꯁꯥ ꯁꯥꯔꯀꯥꯟꯗꯨꯗ
ꯑꯩꯈꯣꯏ ꯕꯣꯠꯅꯤꯒꯤꯗꯤ ꯏꯕꯦꯝꯃ ꯑꯝꯇ ꯆꯠꯆꯒꯦꯗꯤ ꯁꯨꯡꯐꯪ ꯐꯪꯗꯦ
ꯎꯝ ꯑꯦ ꯅꯣꯏꯁꯨ ꯕꯤꯖꯤꯠ ꯆꯠꯄ ꯈꯣꯠꯄ ꯑꯗꯨꯒꯨꯝꯕ ꯂꯩꯕ꯭ꯔꯥꯕ ꯂꯩꯕꯗꯤ
ꯇꯨꯔꯒꯨꯝꯕꯁ ꯑꯗꯨꯝ ꯆꯠꯍꯟꯗꯣꯏꯅꯦꯕ ꯍꯥꯏꯗꯤ ꯃꯅꯥ ꯃꯁꯤꯡ ꯀꯩꯀꯩ ꯂꯩꯗꯅ ꯑꯗꯨꯒꯨꯝꯕ ꯀꯂꯦꯛ ꯇꯧꯕꯒꯤ ꯈꯣꯠꯄꯒꯤ ꯑꯗꯣ ꯑꯝꯇ ꯆꯠꯀꯦꯕꯨ ꯁꯨꯡꯄꯪ ꯐꯪ ꯗꯦ ꯑꯩꯈꯣꯏꯗꯤ ꯁꯨꯡꯄꯨ ꯄꯨꯗꯤꯌꯦ ꯅꯣꯏ ꯄꯨꯕꯤꯗꯣ ꯐꯔꯕꯅꯤ
ꯄꯨꯕꯤꯕ ꯍꯥꯏꯁꯦ ꯑꯁ ꯆꯠꯅꯤꯡꯗꯦꯅ ꯀꯣꯂꯦꯖꯀꯤ ꯗ꯭ꯔꯦꯁꯁꯤꯁꯨ ꯆꯠ ꯇꯣꯏꯅꯦꯕ ꯁꯥꯔ ꯀꯥꯟꯗꯨꯗ ꯑꯁ ꯈꯨꯗꯥꯡ ꯑꯆꯣꯟꯕꯁꯨ ꯂꯩꯇꯦ
ꯁꯥꯅꯤꯍꯦ ꯑꯗꯨꯗꯤ ꯀꯣꯂꯦꯖ ꯗ꯭ꯔꯦꯁ ꯑꯣꯏꯗꯤ
ꯎꯝ ꯑꯗꯨꯅꯦ
ꯕꯤꯖꯤꯠ ꯆꯠ ꯆꯄꯥ ꯍꯥꯏꯁꯦ ꯀꯩ ꯀꯩ ꯇꯧꯔꯛꯇꯣꯏꯅꯣꯕ
ꯕꯤꯖꯤ ꯆꯠꯄ ꯍꯥꯏꯁꯦ ꯑꯩꯈꯣꯏꯅ ꯑꯥꯗ ꯆꯠꯂꯦꯗꯅ ꯑꯗꯨꯒ ꯆꯠꯂꯒ ꯑꯥ ꯃꯦꯝꯅ ꯀꯣꯏꯁꯟꯌꯥꯔ ꯄꯤꯗꯣꯏꯅꯦꯕ ꯑꯗꯨꯗꯤ ꯀꯣꯏꯁꯟ ꯌꯔꯗꯣ ꯑꯩꯈꯣꯏꯅ ꯖꯦꯔꯣꯛꯁ ꯇꯧꯔꯛ ꯄꯨꯔꯅꯤ ꯑꯗ ꯀꯣꯏꯁꯟ ꯌꯔꯗꯨꯅ ꯃꯤꯗꯣ ꯑꯗꯨꯗ ꯀꯣꯏꯁꯟꯉꯩꯗꯣ ꯑꯗꯨꯗ ꯑꯩꯈꯣꯏꯅ ꯆꯠꯄꯗ ꯊꯦꯡꯅꯔꯛꯄ ꯈꯣꯠꯄ ꯑꯗꯨꯒꯤ ꯑꯟꯁꯔ ꯃꯌꯥꯝꯗꯣ ꯃꯦꯟꯖꯜꯂꯒ ꯍꯌꯦꯡ ꯏꯈꯠꯂ ꯄꯤꯈꯠꯇꯣꯏꯕ
ꯑꯣ ꯎꯝ ꯅꯨꯡꯕꯨꯗꯤ ꯅꯨꯡꯉꯥꯏꯅꯤ ꯅꯣꯏ ꯑꯃꯃꯝ ꯃꯤ ꯀꯌꯥꯃꯨꯛ ꯀꯌꯥꯃꯨꯛꯀꯗꯤ ꯇꯧ ꯍꯥꯏ ꯑꯗꯨꯃꯥꯏ ꯀꯣꯏꯁꯟ ꯍꯪꯕꯗꯣ ꯅꯣꯏ ꯒ꯭ꯔꯨꯞ ꯒ꯭ꯔꯨꯞ
ꯑꯗꯨꯃꯥꯏꯅ ꯑꯈꯣꯏ ꯒ꯭ꯔꯨꯞ ꯒ꯭ꯔꯨꯞ ꯈꯥꯏꯗꯣꯛꯑꯦ ꯈꯣꯏ ꯒ꯭ꯔꯨꯞ ꯃꯤ ꯒ꯭ꯔꯨꯞ ꯑꯃꯗ ꯑꯈꯣꯏ ꯇꯔꯥ ꯁꯨꯕ꯭ꯔꯥ ꯇꯔꯥꯁꯨꯨꯗ ꯃꯥꯜꯂꯦ ꯅꯤꯄꯥꯟ ꯑꯗꯨꯃꯥꯏꯅ ꯄꯥꯥꯟꯒꯨꯝꯕ ꯃꯥꯄꯟꯒꯨꯝꯕ
ꯎꯝ
ꯑꯗꯨꯃꯥꯏꯅ ꯂꯩ ꯈꯥꯏꯗꯣꯛꯑꯦ ꯆꯥꯛꯁꯨ ꯆꯥꯗꯕꯤ ꯆꯠꯇꯣꯏꯅꯦ ꯄꯨꯡ ꯃꯥꯄꯟ ꯃꯈꯥꯏꯗ ꯑꯗꯨꯒ ꯑꯥꯗ ꯆꯥꯔꯨꯗꯣꯏꯅꯤ
ꯑꯣ ꯅꯣꯏ ꯁꯤꯗꯒꯤ ꯂꯣꯏ ꯄꯨꯖꯔꯒ
ꯄꯨꯖꯔꯒ ꯎꯝ
ꯎꯝ ꯀꯛꯆꯤꯡ ꯒꯥꯔꯗꯦꯟꯗꯒ ꯆꯪꯉꯛꯇꯣꯏꯔꯕ
ꯑꯗꯨꯅꯦ ꯑꯁ ꯀꯛꯆꯤꯡ ꯒꯥꯔꯗꯦꯟ ꯅꯤ ꯀꯥꯏꯅ ꯍꯟꯖꯟ ꯍꯟꯖꯟ ꯆꯠꯃꯟꯗꯅ ꯆꯠꯅꯤꯡꯗ꯭ꯔꯦꯗ
ꯑꯗꯨ ꯅꯣꯏ ꯂꯟꯁꯇꯤ ꯑꯗꯨꯝ ꯀꯩꯅꯣꯗ ꯒꯥꯔꯗꯦꯟꯗ ꯆꯥꯔꯅꯤ
ꯎꯝ ꯒꯥꯔꯗꯦꯟꯗ ꯆꯥꯗꯣꯏꯅꯤ ꯑꯉꯥꯡ ꯑꯣꯏ ꯀꯥꯟ ꯕꯨꯖꯨꯅꯦ ꯏꯁꯀꯥꯔꯁꯟ ꯆꯠꯄ ꯈꯣꯠꯄ ꯁ꯭ꯀꯨꯜꯨ ꯁ꯭ꯀꯨꯜ ꯒꯤ ꯌꯥꯝ ꯇꯧꯔꯛꯇꯥꯏꯅꯦ
ꯎꯝ ꯎꯝ ꯎꯝ
ꯑꯗꯨꯝ ꯆꯠꯂꯦꯕ ꯆꯠꯇꯅꯗ ꯂꯥꯛꯑꯦꯕ ꯈꯥꯡꯉꯕꯣꯛ ꯒꯥꯔꯗꯦꯟ ꯍꯥꯏꯕ ꯆꯤꯡ ꯒꯥꯔꯗꯦꯟ ꯍꯥꯏꯕ ꯑꯗꯨꯗꯨꯅꯅꯦ ꯆꯠꯅꯤꯡꯕ ꯄꯣꯛ ꯇꯦ ꯍꯥꯏꯕ
ꯎꯝ
ꯈꯤꯇꯪ ꯑꯅꯧꯕꯖꯨ ꯂꯩꯇꯕ ꯍꯥꯏꯇꯥꯔꯦ ꯍꯟꯖꯟ ꯍꯟꯖꯟ ꯅꯣꯏ ꯋꯥꯔꯗꯦꯟ ꯀꯒꯥꯗꯤ ꯀꯃꯥꯏ ꯇꯧꯒꯦ
ꯈꯣꯏ ꯋꯥꯔꯗꯦꯟ ꯑꯅꯤ ꯂꯩꯌꯦ ꯎꯝ
ꯖꯟꯕ꯭ꯔꯕ ꯍꯥꯏꯗꯤ ꯆꯪꯉ ꯆꯪꯉꯒ ꯑꯗꯨꯝ ꯀꯥꯗꯒ
ꯆꯪꯉꯒ ꯌꯦꯡꯖꯟꯕ ꯍꯥꯏꯖꯦ ꯀꯩꯁꯨ ꯌꯥꯝ ꯀꯟꯅ ꯀꯩꯅꯣ ꯇꯧꯕꯗꯤ ꯑꯣꯏꯗꯦ ꯑꯗꯨꯒ ꯂꯥꯡꯉꯛꯄ ꯌꯥꯝ ꯀꯥ ꯍꯦꯟꯅꯒ ꯂꯥꯡꯕ ꯂꯩꯗꯅ ꯑꯩꯈꯣꯏꯗꯨ ꯅꯨꯄꯤ ꯉꯥꯛꯇꯒ ꯂꯩꯕ ꯑꯣꯏꯔꯦ ꯑꯗꯨꯒꯨꯝꯕꯗꯗꯤ ꯍꯣꯏ ꯂꯥꯡꯉꯅꯨ ꯈꯣꯠ ꯀꯅꯣ ꯑꯗꯨꯃꯥꯏꯅ ꯍꯥꯏꯐꯦꯠꯇꯤ ꯍꯥꯏ ꯑꯗꯨꯒ ꯌꯥꯝ ꯀꯟꯅ ꯍꯥꯏꯗꯤ ꯍꯥꯟꯅ ꯅꯥꯏꯟ ꯇꯦꯟ ꯏꯂꯚꯦꯟ ꯇꯨꯋꯦꯜꯐꯇ ꯌꯥꯝ ꯇꯥꯏꯠ ꯑꯣꯏꯕꯗꯣ ꯑ ꯑꯗꯨꯃꯥꯏꯅꯗꯤ ꯑꯣꯏꯗ꯭ꯔꯦ
ꯎꯝ
ꯅꯨꯡꯉꯥꯏ ꯑꯗꯨꯝ ꯐ꯭ꯔꯤꯅꯤꯗ ꯅꯣꯡꯉꯥꯟꯕꯗꯩ ꯅꯨꯃꯤꯠ ꯇꯥꯕꯥꯎ ꯇꯨꯝꯕꯗ ꯇꯨꯝꯕꯗ ꯇꯨꯝꯕꯗ ꯐꯣꯟ ꯑꯃꯨꯛ ꯌꯦꯡꯉ ꯑꯃꯨꯛ ꯇꯨꯝ ꯐꯣꯟ ꯑꯃꯨꯛ ꯌꯦꯡꯉ ꯑꯃꯨꯛ ꯗꯨꯝ ꯇꯧꯅꯤꯒꯥꯏꯖꯨ
ꯀꯣꯟ ꯀꯣꯂꯦꯖ ꯃ ꯇꯝꯅꯤꯅ ꯍꯥꯏꯗꯤ ꯈꯤꯇꯪꯖꯨ ꯃꯣꯏꯖꯨ ꯐ꯭ꯔꯤ ꯊꯔꯩꯅꯤ ꯍꯥꯏꯕ
ꯎꯝ
ꯑꯗꯣ ꯂꯩꯁꯥꯕꯤꯔꯣ ꯀꯩꯅꯣ
ꯑꯝ ꯍꯣꯏ ꯂꯩꯁꯥꯥꯕꯤꯅꯦ ꯑꯃꯗꯤ ꯃꯦꯝꯅꯦ ꯍꯥꯏ ꯑꯗꯣ ꯃꯣꯏ ꯏꯃꯨꯡ ꯃꯅꯨꯡꯗꯤ ꯈꯪꯗꯦ ꯐꯖꯅ
ꯎꯝ ꯑꯁ ꯑꯩꯖꯨ ꯑꯗ ꯂꯩꯕꯅ ꯐꯗꯧ ꯃꯥꯥꯟꯖꯜꯂꯛꯑꯦ
ꯑꯗꯨꯅꯦ ꯅꯪ ꯔꯦꯟꯇ ꯂꯩꯕꯕꯨꯗꯤ ꯍꯣꯁꯇꯦꯜ ꯀꯣꯂꯦꯖꯀꯤ ꯃꯅꯨꯡꯗ ꯂꯩꯕꯅ ꯐꯠꯇ꯭ꯔꯣ
ꯃꯥꯟꯅꯦ ꯊꯥꯗꯗꯤ ꯀꯌꯥ
ꯑꯅꯤꯒ ꯆꯥꯇ꯭ꯔꯦꯠ ꯊꯤꯌꯦ ꯀꯁꯨ ꯄꯥ ꯑꯗꯨꯗꯤ
ꯍꯣꯏ ꯍꯣꯏ
ꯎꯝ ꯑꯃꯨꯛ ꯇꯧꯔꯛꯀꯦ
ꯍꯣꯏ ꯍꯣꯏ ꯍꯣꯏ ꯊꯝꯃꯁꯤ